ꯇꯥꯕ꯭ꯔꯣ
ꯐꯥꯕ꯭ꯔꯣ ꯍꯣꯏ ꯑꯗꯨꯝ ꯐꯝꯃꯒ ꯂꯩꯌꯦꯦ
ꯑꯥꯎ ꯅꯪꯗꯤ ꯉꯁꯤ ꯀꯗꯥꯏꯗꯥꯥꯏꯗꯥꯏ ꯆꯠꯄ꯭ꯔꯥ
ꯑꯗꯨꯝ ꯌꯨꯝꯗ ꯑꯗꯨꯝ ꯂꯩꯌꯦ ꯃꯄꯥꯟ ꯊꯣꯛꯇꯦ ꯉꯁꯤ
ꯑꯣ ꯅꯔꯁꯀꯨꯝꯕꯗꯤ ꯆꯠꯇꯦ ꯑꯣ ꯅꯪ ꯆꯕ꯭ꯔ ꯅꯣꯣꯏꯗ
ꯍꯣꯏ ꯅꯣꯡ ꯆꯨꯋꯦ ꯃꯄꯥꯟꯗ ꯂꯩꯕꯤꯀꯣ ꯑꯩ ꯉꯁꯤ ꯆꯔꯆ ꯆꯠ ꯆ ꯑꯗꯨꯝ ꯌꯗ ꯂꯩꯈ
ꯎ
ꯅꯈꯣꯏꯗꯗꯤ ꯅꯣꯡ ꯆꯨꯕ꯭ꯔꯥ
ꯍꯣꯏ ꯑꯩꯈꯣꯏꯒꯤꯔꯣꯝ ꯅꯠꯇꯦ ꯆꯨꯗꯦ ꯑꯩꯈꯣꯏꯒꯤꯔꯣꯝꯗ ꯆꯨ ꯅꯣꯡ ꯆꯨꯔꯗꯤ ꯐꯥꯒꯗꯕ ꯁꯥꯃꯟꯕꯒꯤ ꯂꯩꯕꯗꯣ ꯉꯝꯗ꯭ꯔꯦ
ꯑꯣ ꯆꯝꯃ ꯑꯃꯁ ꯌꯥꯝ ꯋꯥꯔꯦ ꯂꯩꯕ
ꯑꯗꯨꯅꯦ ꯐꯦꯟꯒꯨꯝꯕ ꯂꯩꯔꯗꯤ ꯐꯒꯗꯕꯀꯣ
ꯎꯝ
ꯑꯩꯒꯤ ꯐꯦꯟꯗꯣ ꯌꯥꯗꯦꯕ ꯑꯗꯨ ꯑꯣꯏ ꯌꯥꯝ ꯊꯤꯅ ꯋꯥꯏ
ꯎꯝ ꯋꯥꯔꯝꯒꯅꯤ ꯁꯥꯔꯔꯒ ꯐꯦꯟ ꯂꯩꯇ꯭ꯔꯗꯤꯀꯣ
ꯑꯣ ꯍꯣꯏ ꯑꯗꯨꯅꯦ ꯅꯪꯗꯤ ꯉꯁꯤ ꯀꯔꯤ ꯃꯊꯦꯜ ꯆꯥꯕ꯭ꯔꯥ
ꯉꯁꯤ ꯑꯩꯈꯣꯏꯒꯤ ꯉꯁꯤꯗꯤ ꯌꯦꯟꯁꯥꯡ ꯍꯥꯎꯗꯦꯗ ꯑꯗꯨꯝ ꯑꯂꯨ ꯏꯟꯁꯥꯡ ꯆꯥꯏꯌꯦ ꯑꯂꯨ ꯀꯕ꯭ꯔꯤꯟꯖ ꯑ ꯏꯔꯣꯟ ꯇꯧꯔꯦꯒ
ꯊꯣꯡꯕ ꯍꯧꯗ꯭ꯔꯤ ꯄꯨꯡ ꯑ ꯇꯔꯦꯠ ꯒꯨꯝꯕꯗ ꯍꯥꯎꯒꯅꯤ
ꯃꯟꯗ꯭ꯔꯣ ꯇ꯭ꯔꯦ ꯈꯣꯡꯉꯗꯤ ꯊꯦꯡ ꯊꯦꯡꯃꯟꯗ꯭ꯔꯣ ꯑꯣ
ꯊꯦꯡꯉꯦ ꯑꯗꯣ
ꯑꯗꯨꯝ ꯅꯨꯡꯉꯥꯏꯔꯝꯒꯅꯤ ꯑꯈꯣꯏ ꯑꯩꯈꯣꯏꯗꯤ ꯍꯣꯁꯇꯦꯜꯗ ꯂꯩꯕꯅꯤꯅ ꯎꯝ ꯈꯪꯗꯦ ꯀꯔꯤ ꯌꯦꯟꯁꯥꯡ ꯄꯤꯗꯣꯏꯔꯥ
ꯍꯣꯁꯇꯦꯜꯗꯁꯨ ꯑꯗꯨꯝ ꯅꯥ ꯑꯠ-ꯑꯗꯨꯒꯨꯝꯕꯗ ꯂꯩꯕꯗ ꯌꯥꯝ ꯅꯨꯡꯉꯥꯏꯕꯅꯦ ꯃꯔꯨꯞꯀ ꯀꯣꯏꯕ ꯑꯗꯨꯒ ꯅꯨꯡꯉꯥꯏꯕꯅꯦ ꯀꯔꯤ ꯀꯔꯤ ꯌꯦꯟꯁꯥꯡ ꯅꯥꯄꯤ ꯄꯤꯖꯠꯕ꯭ꯔꯥ ꯅꯈꯣꯏꯕꯨ
ꯑꯩ ꯑꯥꯂꯨꯒꯨꯝꯕ ꯎꯝ ꯈꯪꯗꯦ ꯀꯣꯕꯤ ꯒꯨꯝꯕ ꯈꯥꯃꯦꯟꯁꯤꯡꯒꯨꯝꯕ ꯄꯤꯌꯦ
ꯑꯥ ꯍꯧꯒꯅꯤ ꯍꯧꯒꯅꯤ
ꯑꯁ ꯍꯧꯥꯎꯗ꯭ꯔꯦꯗ ꯆꯃꯥꯟꯕꯒꯦ
ꯎꯝ ꯁꯥꯒꯨꯝꯕꯗꯤ ꯄꯤꯕ꯭ꯔꯥ ꯑꯩꯈꯣꯏꯗꯤ ꯑꯩꯈꯣꯏꯗꯤ ꯊꯥ ꯈꯔꯗꯤ ꯑꯥ ꯍꯥꯞꯇ꯭ꯔ ꯅꯨꯡꯉꯥꯏꯇꯦꯅ
ꯍꯣꯏ ꯑꯗꯨꯅꯦ ꯎꯝ ꯊꯥꯔꯁꯗꯦꯒ ꯁꯟꯗꯦ ꯉꯁꯤ ꯑ ꯉꯁꯤ ꯌꯦꯟ ꯄꯤꯒꯗꯕ ꯃꯥꯜꯂꯦ ꯊꯥꯔꯁꯗꯦꯒ ꯁꯟꯗꯦꯗ ꯄꯤꯌꯦ ꯑꯗꯨ ꯑꯣꯏꯔꯁꯨ ꯑꯩ ꯌꯦꯟꯗꯣ ꯆꯃꯟꯕꯒꯤ ꯆꯥꯅꯤꯡꯗ꯭ꯔꯦ ꯍꯧꯖꯤꯛꯇꯤ
ꯑ ꯌꯦꯟꯁꯨꯀꯣ ꯑꯗꯨꯝ ꯆꯃꯟꯔꯗꯤ ꯍꯧꯇꯦ
ꯍꯣꯏ ꯆꯤꯡꯒꯤ ꯌꯦꯟ ꯑꯣꯏꯔꯦꯗꯤ ꯍꯧꯒꯗꯕ
ꯎꯝ
ꯒꯤꯌꯦꯟ ꯅꯠꯇ꯭ꯔꯕꯅꯤꯅ ꯈꯪꯗꯦ
ꯎꯝ ꯑꯗꯨ ꯑꯣꯛꯁꯥꯒꯨꯝꯕꯗꯤ ꯄꯤꯗ꯭ꯔꯥ
ꯎꯝ ꯄꯤꯗꯦ ꯑꯁꯤꯗ ꯎꯝ ꯄꯥꯡꯒꯜꯁꯨ ꯂꯩꯕꯅꯤꯅꯀꯣ
ꯑꯥ ꯑꯥ
ꯎꯝ ꯏꯁꯤꯡꯕꯗ ꯃꯆꯥꯥꯕ ꯌꯥꯗꯦꯅ
ꯑꯣ ꯍꯣꯏ ꯍꯣꯏ ꯑꯗꯨ ꯑꯣꯏꯔꯗꯤꯀꯣ
ꯑꯗꯨ ꯑꯣꯏꯕꯒꯤ ꯌꯦꯟ ꯈꯛꯇꯅꯦ ꯄꯤꯕ
ꯑꯣ ꯑꯁ ꯑꯗꯨꯗꯤ ꯌꯥꯝ ꯋꯥꯒꯅꯤꯅꯦ ꯆꯥꯛ ꯆꯥꯕꯁꯦ
ꯍꯣꯏ ꯏꯟꯖꯥꯛ ꯍꯥꯎꯗ꯭ꯔꯗꯤ ꯑꯁ ꯁꯛꯗꯣ ꯆꯥꯗꯕꯒꯤ ꯑꯁꯀꯤ ꯏꯁꯇꯤꯔꯤꯛꯇ ꯑꯣꯏ ꯌꯥꯗ꯭ꯔꯦ
ꯍꯣꯏ
ꯅꯪꯗꯤ ꯉꯁꯤ ꯑꯗꯨꯝ ꯂꯩꯕ꯭ꯔꯥ
ꯑꯗꯨꯝ ꯌꯨꯝꯗ ꯑꯗꯨꯝ ꯂꯩꯌꯦ
ꯑꯥ
ꯉꯁꯤꯗꯤ ꯃꯄꯥꯟ ꯊꯣꯛꯇ꯭ꯔꯦ
ꯌꯨꯝꯗ ꯑꯗꯨꯝ ꯂꯩꯕꯗꯨ ꯅꯨꯡꯉꯥꯏ ꯍꯦꯟꯅ ꯅꯨꯡꯉꯥꯏꯗ ꯃꯄꯥꯟ ꯊꯣꯛꯑꯗꯤ ꯑꯁ ꯄꯩꯁꯥ ꯌꯥꯝ ꯇꯤꯡꯉꯦꯕ
ꯑꯁ ꯄꯩꯁꯥ ꯌꯥꯝ ꯆꯠꯂꯛꯑꯦ ꯃꯄꯥꯟ ꯊꯣꯛꯂꯗꯤꯒ ꯁꯤꯗꯤꯒ ꯃꯄꯥꯟꯗ ꯂꯩꯕꯗꯤꯒ
ꯍꯣꯏ
ꯇꯨꯝꯔꯒ ꯍꯧꯒꯠꯂꯒ ꯑꯗꯨꯝ ꯐꯝꯔꯒ ꯂꯩꯑꯦ ꯉꯁꯤꯗꯤ
ꯎꯝ ꯇꯨꯝꯂꯒ ꯑꯩ ꯋꯥꯔꯦ ꯅꯣꯏꯈꯠꯄꯅꯗꯤ ꯑꯩꯗꯤ
ꯏꯁꯩꯒꯨꯝꯕ ꯑꯗꯨꯝ ꯇꯥꯔꯒ ꯐꯝꯔꯒ ꯂꯩꯔꯒ ꯑꯗꯨꯝ ꯂꯩꯔꯦ
ꯑꯗꯨ ꯑꯣꯏꯅ ꯍꯦꯟꯅ ꯅꯨꯡꯉꯥꯏꯕꯅꯦ
ꯃꯁ
ꯑꯩꯈꯣꯏꯒꯤ ꯃꯤꯒꯤ ꯍꯣꯁꯇꯦꯜꯗ ꯅꯠꯇ꯭ꯔꯒ ꯑꯇꯩꯅ ꯀꯅꯥꯒꯤ ꯍꯣꯁ
ꯑꯥ ꯃꯤꯇꯩꯈꯣꯏꯒꯤꯅꯦ
ꯑꯥ ꯑꯥ ꯅꯨꯡꯉꯥꯏꯔꯝꯒꯅꯤ
ꯇꯗꯦꯗ
ꯌꯨꯝꯁꯨ ꯑꯁ ꯆꯠꯅꯤꯡꯕꯅꯦ ꯑꯗꯣ ꯁꯨꯇꯤꯗꯣ ꯄꯤꯔꯛ ꯇꯕꯒꯤ ꯎ
ꯑ
ꯅꯤꯌꯣꯝꯕꯨ ꯑꯗꯨꯝ ꯅꯤꯡꯁꯤꯡꯂꯒ
ꯍꯣꯏ ꯅꯤꯡꯁꯤꯡꯂꯝꯒꯅꯤ ꯃꯄꯥꯟ ꯂꯩꯕ ꯃꯠ ꯇꯝꯗ ꯑꯗꯨꯝ ꯌꯨꯝ ꯅꯤꯡ ꯌꯨꯝ ꯅꯤꯡꯁꯤꯡꯉꯦ ꯕꯥꯀꯣ
ꯎꯝ ꯃꯣꯏꯒꯤ ꯆꯥꯛ ꯍꯦꯟꯖꯥꯡ ꯊꯣꯡꯕꯒꯤꯗꯣ
ꯏꯃꯥꯈꯣꯏꯒ ꯀꯣ ꯎꯝ
ꯂꯣꯏꯅ ꯆꯥꯅꯤꯡꯈꯔ꯭ꯦꯗ ꯍꯧꯖꯤꯛꯇꯤ
ꯑꯗꯨꯒ ꯑꯩꯈꯣꯏꯒꯤ ꯑꯩꯈꯣꯏꯅ ꯑꯗꯨꯝ ꯊꯕꯛ ꯇꯧꯔꯒ ꯑꯩꯈꯣꯏꯅ ꯄꯨꯔꯛ ꯕ ꯏꯟꯁꯥꯡꯗ ꯍꯦꯟꯅ ꯍꯥꯎꯋꯦꯅ
ꯎꯝ ꯍꯦꯟꯅ ꯍꯥꯎꯋꯦ ꯑꯇꯣꯞꯄꯒꯤ ꯃꯣꯏ ꯑꯗꯨꯝ ꯆꯞ ꯃꯥꯟꯅꯩ ꯑꯗꯨ ꯑꯣꯏꯔꯁꯨ ꯂꯩꯅ ꯑꯈꯣꯏꯒꯤꯗꯨꯅ ꯍꯦꯟꯅ ꯍꯥꯎꯋꯦ
ꯎꯝ ꯆꯤꯡꯒꯤꯅ ꯍꯦꯟꯅ ꯍꯥꯎꯋꯦꯕ ꯎꯝ
ꯈꯨꯗꯥꯞ ꯈꯨꯗꯥꯞ
ꯑꯣ ꯑꯁ ꯑꯁꯤꯗꯗꯤ ꯑꯩꯈꯣꯏꯒꯤ ꯑꯥ ꯗꯨꯀꯥꯟ ꯑꯥ ꯑꯩꯈꯣꯏ ꯂꯩꯌꯦ ꯂꯩꯔꯁꯨ ꯌꯥꯝꯗꯕꯤ ꯀꯣ ꯃꯞ ꯄꯥꯟꯗꯗꯤꯀꯣ
ꯑꯗꯤ ꯃꯃꯥꯟꯁꯦ ꯌꯥꯝ ꯇꯥꯡꯕꯒꯤꯀ
ꯎꯝ
ꯑꯗꯨꯝ ꯄꯥꯏꯌꯣꯀꯣ ꯑꯩ ꯅꯪꯉꯣꯟꯗ ꯑꯗꯨꯝ ꯊꯥꯕꯤꯒꯦ ꯑꯩ ꯏꯔꯒ ꯊꯥꯕꯤꯒꯦ ꯑꯗꯨꯝ ꯄꯥꯏꯌꯣ
ꯍꯣꯏ ꯍꯣꯏ ꯐꯇꯣꯒꯨꯝꯕ ꯊꯥꯎꯗꯣꯏꯔꯥ
ꯑꯗꯨꯒ ꯑꯥ ꯌꯦꯡꯉꯣꯀꯣ ꯑꯩ ꯑꯗꯨꯝ ꯊꯥꯕꯤꯌꯦꯀꯣ
ꯅꯪꯗꯤ ꯍꯌꯦꯡ ꯀꯗꯥꯏꯗ ꯆꯠꯇꯣꯏꯅꯣ ꯑꯗꯨꯝ ꯂꯩꯗꯣꯏꯔꯥ
ꯊꯥ ꯊꯥꯒꯦ
ꯇꯥꯕ꯭ꯔꯣ
ꯌꯦꯡꯉꯣ
ꯑꯣ ꯑꯥ ꯑ ꯑꯣ
ꯑꯩ ꯌꯦꯡꯉꯦ ꯌꯦꯡꯉꯦ ꯑꯩꯗꯤ ꯑꯩꯗꯤꯀꯣ
ꯎꯝ
ꯑꯩꯗꯤ ꯑꯗꯨꯝ ꯑꯗꯨꯝ ꯈꯟꯗꯦ ꯑꯗꯨꯝ ꯇꯥꯎ ꯑꯩ ꯑ ꯅꯠꯇꯦ ꯅꯠꯇꯦ ꯅꯠꯇꯦ ꯑꯗꯨꯝ ꯇꯧꯔꯨꯁꯨ ꯀꯩꯁꯨ ꯀꯥꯏꯗꯦꯗ ꯎꯝ ꯌꯦꯡ ꯈ꯭ꯔꯦ ꯌꯦꯡꯈ꯭ꯔꯦ ꯍꯣꯏ ꯍꯣꯏ
ꯎꯕ꯭ꯔꯥ ꯑꯩ ꯑꯩ ꯊꯥꯔꯛꯄꯗꯣ
ꯎꯝ ꯎꯝ
ꯎꯝ ꯈꯪꯗ꯭ꯔꯁꯨ ꯑꯗꯨꯝ ꯁꯥꯔꯁꯦ
ꯎꯄꯥꯏ ꯂꯩꯇꯔꯦ
ꯎꯄꯥꯏ ꯂꯩꯇꯔꯦ ꯑꯩ ꯁꯥꯃꯟ ꯑꯩꯒꯤ ꯏꯅꯥꯎꯈꯣꯏꯒ ꯂꯩꯑꯦ ꯃꯔꯤ ꯃꯉꯥ ꯂꯩꯌꯦ
ꯋꯥꯔꯤ ꯅꯨꯡꯉꯥꯏꯔꯝꯒꯅꯤꯗ
ꯌꯨꯝ ꯌꯥꯝ ꯅꯤꯡꯁꯤꯡꯉꯦ ꯑꯩꯈꯣꯏꯁꯨ ꯑꯗꯨ ꯎꯄꯥꯏ ꯂꯩꯇꯦ ꯊꯕꯛ
ꯍ
ꯊꯕꯥꯛꯅ ꯎꯄꯥꯏ ꯂꯩꯇꯦ ꯌꯨꯝꯗ ꯂꯩꯅꯤꯡꯂꯁꯨ ꯀꯣ
ꯑꯥ ꯑꯗꯨ ꯑꯣꯏꯔꯁꯨ ꯅꯣꯏꯗꯤ ꯑꯗꯨꯝ ꯏꯅꯥꯎ ꯅꯨꯄꯤꯒ ꯑꯗꯨꯝ ꯂꯩꯕꯅꯤꯅ ꯎꯝ ꯀꯥꯏꯁꯨ ꯀꯥꯏꯗꯗ ꯑꯩꯈꯣꯏꯗꯤ ꯀꯩꯁꯨ ꯌꯥꯦ
ꯍꯣꯏ ꯍꯣꯏ ꯅꯈꯣꯏꯗꯤ ꯑꯗꯨꯝ ꯃꯤ ꯌꯨꯝꯗ ꯂꯩꯕꯤꯒꯀꯣ
ꯍꯣꯏ
ꯎꯝ
ꯃꯤꯅ ꯆꯥꯛ ꯌꯦꯟꯁꯥꯡ ꯊꯣꯡꯕꯁꯨ ꯑꯗꯨꯝ ꯍꯧꯕꯗꯤ ꯍꯧꯋꯦ ꯑꯗꯨ ꯃꯇꯝꯗꯤ ꯈꯔꯗꯤ ꯂꯥꯏꯔꯤꯛ ꯄꯥꯕ ꯃꯇꯝꯗꯗꯤ ꯈꯔꯗꯤ ꯐꯩ ꯃꯤꯅ ꯑꯗꯨꯝ ꯊꯣꯡꯕꯁꯦ
ꯎ ꯑꯗꯨꯗꯤ ꯐꯔꯌꯦ ꯑꯗꯣꯈꯪꯗꯦ ꯂꯩꯃꯤꯟꯅꯕꯅꯤꯅ ꯑꯗꯨꯝ ꯃꯦꯔꯤꯛ ꯃꯤꯅ ꯄꯥꯔꯗꯗꯤ ꯃꯤ ꯑꯃꯅ ꯂꯪꯕꯗꯣ
ꯍꯣꯏ ꯑꯗꯨ ꯎꯝ ꯎꯝ ꯆꯨꯝꯃꯦ ꯆꯨꯝꯃꯦ ꯎꯝ ꯈꯣꯟ ꯊꯣꯛ ꯌꯥꯝꯅ ꯊꯧꯔꯗꯤꯀꯣ ꯑꯗꯨꯝ ꯈꯔꯗꯤ ꯄꯥꯕ ꯅꯨꯡꯉꯥꯏꯇ꯭ꯔꯦ
ꯑꯩꯗꯤ ꯏꯪ ꯇꯥꯛꯞꯄꯤ ꯃꯐꯝꯗ ꯂꯩꯅꯤꯡꯉꯦꯕ
ꯎꯝ ꯎꯝ
ꯑꯗꯨ ꯑꯗꯨꯣ ꯑꯩꯒ ꯂꯩꯃꯤꯅꯕꯗꯣ ꯑꯗꯨꯃꯥꯏꯅ ꯇꯧꯗꯣꯏꯕ ꯅꯝꯃꯟꯕ ꯀꯤ ꯑꯁ ꯌꯥꯗ
ꯑꯥ
ꯃꯣꯏ ꯍꯧꯖꯤꯛꯇꯤ ꯃꯄꯥꯟ ꯊꯣꯛꯄꯅꯤꯅ ꯇꯧꯕ ꯌꯥꯕꯒꯤꯅꯦ
ꯑꯥ ꯃꯅꯨꯡꯗꯤ ꯆꯥꯎꯧꯕ꯭ꯔꯥ ꯅꯠꯇ꯭ꯔꯒ ꯄꯤꯛ ꯄꯤꯛꯄ꯭ꯔꯥ
ꯑ ꯆꯧꯋꯤꯗꯥ ꯃꯅꯨꯡꯗꯗꯦ
ꯑꯥ ꯑꯥ ꯑꯗꯨꯝ ꯁꯥꯔꯒ ꯒ ꯁꯥꯔꯒ ꯄꯤꯛꯄꯤꯔꯗꯤ ꯌꯥꯝ ꯁꯥꯔꯝꯒꯅꯤ ꯑꯗꯨ ꯈꯔ ꯆꯥꯎꯔꯗꯤ ꯅꯨꯡꯉꯥꯏꯒꯅꯤ
ꯎꯝ ꯐꯦꯟꯁꯨ ꯍꯥꯞꯄꯦ ꯍꯥꯞꯄꯁꯨ ꯈꯪꯗꯦ ꯑꯩꯒꯤ ꯐꯦꯟꯗꯣ ꯇꯞꯃꯟꯗꯒꯤ ꯑꯩꯉꯣꯟꯗꯁꯨ ꯌꯧꯔꯛꯇ꯭ꯔꯦ
ꯑꯥ ꯅꯣꯡ ꯆꯨꯕꯒꯤ ꯉꯁꯤꯗꯤ ꯎꯝ
ꯍꯪꯉꯨꯁꯨ ꯀꯪꯅ ꯌꯥꯝ ꯂꯥꯛꯑꯦ ꯑꯁ ꯀꯪꯗꯦ
ꯑꯣ ꯑꯁ ꯀꯥꯡ ꯌꯥꯝꯕꯁꯨ ꯅꯨꯡꯉꯥꯏꯇꯕꯅꯦ ꯇꯣꯝꯕꯁꯨ ꯅꯨꯡꯉꯥꯏꯇꯦ ꯅꯨꯡꯉꯥꯏꯇꯦ
ꯍꯣꯏ ꯑꯃꯁꯨ ꯌꯥꯝ ꯅꯨꯡꯉꯥꯏꯖꯦ
ꯑꯩꯈꯣꯏꯒꯤ ꯃꯐꯝꯁꯨ ꯀꯥꯡꯗꯤ ꯌꯥꯝꯕꯅꯤ ꯑꯗꯨ ꯑꯩꯈꯣꯏꯅ
ꯑꯣ
ꯎꯝ ꯁꯥꯔꯒ ꯀꯥꯡ ꯌꯥꯝꯕꯗꯤ ꯑꯁ ꯅꯨꯡꯉꯥꯏꯇꯕꯗꯣ ꯇꯨꯝꯕ
ꯑ
ꯃꯣꯏꯒꯤ ꯃꯈꯣꯟꯁꯨ ꯇꯥꯗꯦ ꯀꯥꯡꯒꯤ ꯃꯈꯣꯟꯗꯣ
ꯑꯩꯈꯣꯏꯒꯤ ꯑꯩꯈꯣꯏꯒꯤ ꯀꯔꯤꯅꯣ ꯇꯧꯒꯗꯤ ꯑꯣ ꯆꯧꯁꯨ ꯆꯧꯕꯅꯤ ꯀꯥꯡꯉꯣ ꯀꯥꯡ ꯀꯣꯏꯗꯣ ꯍꯣꯏ ꯆꯧꯔꯒ ꯃꯤꯛꯁꯨ ꯌꯥꯝ ꯐꯕꯅꯦ
ꯎ ꯑꯩꯈꯣꯏꯒꯤ ꯀꯪꯗꯤ ꯈꯪꯗꯩ ꯃꯆꯥ ꯃꯆꯥ ꯑꯣꯏꯔꯒ ꯌꯥꯝ ꯄꯥꯡꯉꯦ
ꯑꯣ ꯄꯥꯡꯕꯨꯗꯤ ꯈꯔꯥꯗꯤ
ꯄꯉꯨꯅꯤꯅ ꯑꯈꯔꯥꯗꯤꯅ ꯅꯨꯡꯉꯔꯦ
ꯑ ꯑꯩꯈꯣꯏꯗꯤ ꯑꯩꯈꯣꯏꯒꯤꯗꯤ ꯄꯥꯡꯗꯕꯅꯤ ꯃꯌꯥꯡ ꯃꯌꯥꯡ ꯃꯥꯜꯂꯦ ꯃꯈꯣꯏꯗꯤ
ꯑꯩꯈꯣꯏꯒꯤ ꯋꯥꯔꯤꯁꯨ ꯅꯨꯡꯉꯥꯏ ꯍꯥꯞꯄ ꯌꯥꯗꯕꯒꯤ ꯍꯥꯞꯄ ꯌꯥꯗꯕꯒꯤ ꯎꯄꯥꯏ ꯂꯩꯇꯦ
ꯍꯦꯃꯜ ꯍꯦꯃꯜꯂꯗꯤ ꯈꯣꯄꯥꯛ ꯊꯥꯎ ꯀꯪꯉꯦ
ꯍꯣꯏ ꯈꯨꯄꯥꯛꯥꯛ ꯊꯥꯕ ꯌꯥꯗꯕꯅꯤ ꯌꯥꯝꯅꯀꯣ ꯃꯌꯥꯡ ꯃꯥꯟꯕꯤꯀꯣ
ꯈꯨꯄꯛ ꯈꯨꯄꯛꯄꯤꯒ ꯍꯩꯕ ꯃꯇꯝꯗ ꯑꯗꯨꯝ ꯆꯠꯈ꯭ꯔꯦꯕ
ꯎ
ꯆꯍ ꯃꯕꯒꯤ
ꯀꯥꯎꯟ ꯑꯣꯏ ꯀꯥꯎꯁꯨꯝ ꯆꯣꯁꯂ ꯆꯅꯦ
ꯑ ꯌꯥꯝ ꯁꯥꯊꯤꯕꯅꯦ ꯑꯩꯈꯣꯏꯒꯤ ꯀꯥꯡꯈꯣꯏꯗꯤ
ꯎꯝ ꯅꯪꯒꯣꯝꯗ ꯆꯠꯁꯤꯕ꯭ꯔꯣꯒꯤ ꯇ
ꯆꯠꯈꯤ
ꯇꯒꯤ ꯇꯧꯗꯦ ꯇꯒꯤ ꯇꯧꯗꯦ
ꯎꯝ
ꯆꯥꯛ ꯌꯦꯟꯁꯥꯡ ꯄꯨꯡ ꯉꯜꯂꯤ ꯑꯩꯈꯣꯏꯗꯤ
ꯑꯣ ꯀ꯭ꯔꯔꯤꯟꯖꯥꯎ ꯊꯣꯡꯒ
ꯉꯁꯤꯗꯤ ꯍꯧꯕ ꯏꯟꯁꯥꯡ ꯊꯣꯡꯒꯗꯕ ꯃꯥꯜꯂꯦ ꯑꯉꯥꯡꯈꯣꯏ ꯑꯉꯥꯡꯈꯣꯏꯁꯦ ꯄꯥꯈꯪ ꯈꯣꯏꯁꯦ
ꯎ
ꯄꯥꯪ ꯈꯣꯏꯅ ꯊꯣꯡꯒꯅꯤ ꯉꯁꯤꯗꯤ
ꯃꯤꯉꯣꯟꯗ ꯇꯥꯏꯅꯔꯒ ꯅꯪ ꯑꯣꯏꯅ
ꯆꯥꯛ ꯌꯦꯟꯁꯥꯡ ꯊꯣꯡꯕ ꯊꯣꯡ